ꯄ ꯇꯥꯔꯕ
ꯀꯟ ꯇꯥꯔꯦ ꯇꯥꯔꯦ
ꯑꯣ ꯑꯩꯅ ꯅꯪꯅ ꯉꯥꯡꯕꯗꯤ ꯇꯥꯕꯀꯣ ꯍꯧꯖꯤꯛꯀꯤꯗꯣ ꯃꯊꯣꯟꯗ ꯑꯗꯨꯝ ꯃꯨꯠꯄ ꯅꯠꯇꯦ ꯑꯩꯅ ꯑꯩꯅ ꯃꯨꯊꯠ ꯄꯩꯅꯦ ꯅꯪꯅ ꯁꯣꯝꯗ ꯍꯂꯣꯜꯂꯣꯜꯂꯣꯅ ꯍꯥꯏꯔꯦ ꯑꯩꯅ ꯁꯣꯝꯗ ꯇꯥꯏꯌꯦꯦ ꯇꯥꯏꯌꯦꯦꯅ ꯂꯥꯎꯑꯣ ꯂꯩꯔꯦ ꯋꯥꯔꯤꯗꯣ ꯄꯥꯎ ꯑꯃ ꯐꯥꯎꯅꯗ꯭ꯔꯦꯕ
ꯁꯚꯔꯒꯤ ꯑꯃꯨꯛ ꯀꯩꯅꯣ ꯇꯧꯈ꯭ꯔꯕ꯭ꯔꯥꯅ ꯑꯩꯗꯤ
ꯀꯔ ꯆꯠꯈ꯭ꯔꯕꯅ ꯎꯝ ꯀꯃꯥꯏꯅ ꯇꯧꯔꯤꯅꯣ ꯍꯧꯖꯤꯛ ꯋꯥ ꯁꯥꯟꯅꯔꯝꯃꯒ ꯀꯃꯥꯏꯅ ꯇꯥꯈꯤꯗ꯭ꯔꯤꯅꯣ
ꯑꯩꯅ ꯑꯗꯨꯝ ꯉꯥꯡꯕ ꯅꯪ ꯇꯨꯝꯃꯤ ꯀꯔꯤ ꯀꯔꯤ ꯈꯣꯝꯃꯛꯇꯦ ꯑꯗꯨ ꯀꯩꯗꯧꯔꯕꯅꯣ ꯑꯗꯨ ꯌꯦꯡꯉꯦ ꯑꯗꯨꯒ ꯁꯣꯝꯗ ꯃꯤꯅꯤꯠ ꯃꯤꯅꯤꯠ ꯃꯤꯅꯤꯠ ꯇꯥꯂꯒ ꯃꯤꯅꯤꯠ ꯊꯝ ꯆꯠꯄ ꯑꯗꯨ ꯀꯣꯒꯤ ꯍꯥꯏꯗꯤ ꯚꯣꯏꯁꯁꯤ ꯇꯥꯗꯕ ꯀꯗꯧꯕ ꯑꯩꯈꯣꯏ ꯁꯥꯔꯚꯔ ꯑꯃꯨꯛ ꯌꯥꯗ꯭ꯔꯕ꯭ꯔꯅ
ꯎꯝ ꯎꯝ
ꯑꯩ ꯑꯃꯨꯛ ꯑꯩꯅ ꯑꯃꯨꯛ ꯈꯜꯂꯦ ꯑꯩꯅ ꯑꯃꯨꯛꯜꯂ ꯑꯩ ꯋꯥꯐꯥꯏ ꯌꯥꯗ꯭ꯔꯥꯖꯥꯠꯂꯒꯥꯏ ꯈꯜꯂꯦ ꯍꯥꯏꯗꯤ ꯏꯌꯔ ꯐꯥꯏꯕꯔ ꯑꯣꯏꯕꯒꯤꯀꯣ ꯑ ꯅꯦꯠꯋꯥꯛꯁꯦ ꯑꯃꯨꯛꯛ ꯕꯦꯔꯥ ꯀꯥꯏꯑꯕ ꯗꯥꯏꯔꯦꯛ ꯑꯩꯈꯣꯏꯅ ꯑꯥ ꯑꯥ ꯍꯥꯏꯗꯤ ꯃꯣꯏ ꯅꯅꯤꯌꯨꯋꯔꯇꯨꯛ ꯀ ꯍꯥꯏꯗꯤ ꯏꯪ ꯇꯧꯋꯦꯕ ꯄ꯭ꯔꯣꯕꯥꯏꯠ ꯇꯧꯗꯦ ꯈꯣꯠꯇꯦ ꯍꯥꯏꯕꯗꯣ ꯉꯍ ꯉꯥꯛꯇꯦ ꯑꯗꯨꯒ ꯑꯗꯨꯕꯨ ꯗꯥꯏꯔꯦꯛ ꯐꯥꯏꯕꯔꯗꯨ ꯑꯗꯨꯝ ꯐꯩꯗꯅ ꯏꯌꯔ ꯐꯥꯏꯕꯔꯁꯤꯗꯤ ꯇꯋꯥꯔꯗꯒꯤ ꯇꯧꯕ ꯄꯣꯠꯅꯤꯅ ꯈꯤꯇꯪꯗꯤ ꯅꯨꯡꯉꯥꯏꯇꯦꯕꯀꯣ ꯅꯦꯠ ꯅꯨꯡꯉꯥꯏꯈ꯭ꯔꯀꯥꯟꯗꯝ ꯅꯨꯡꯉꯥꯏꯕ ꯑꯗꯨꯃꯥꯏꯅ ꯈꯔꯗꯤ ꯅꯨꯡꯉꯥꯏꯇꯕ ꯂꯩ ꯑꯗꯨꯗꯨꯒꯤ ꯑꯗꯨ ꯑꯩꯗꯤ ꯑꯗꯨꯗꯨꯒꯤ ꯈ ꯄꯥꯈꯠꯂꯨꯔꯕꯃꯦ ꯑꯗꯨꯗꯤ
ꯑꯣ ꯑꯩ ꯑꯩꯁꯨ ꯈꯜꯂꯤꯦ ꯀꯩꯅꯣꯗ ꯋ ꯉꯥꯡꯉꯕꯕꯁꯤ ꯇꯥꯗ꯭ꯔꯤꯁꯤꯅꯦꯕ ꯑꯗꯨꯅ ꯍꯜꯂꯣ ꯍꯜꯂꯨ ꯍꯜꯂꯨ ꯁꯨꯝ ꯍꯥꯏ ꯂꯩꯕ ꯑꯩꯅ ꯁꯣꯝꯗ ꯇꯥꯛꯑꯦ ꯇꯥꯛꯑꯦꯅ ꯂꯥꯛꯑꯣ ꯂꯩꯔꯦ
ꯏꯪꯀ ꯅꯤꯃꯣ
ꯎ ꯎ ꯃꯊꯛ ꯀꯥꯈꯠꯂꯒ ꯍꯜꯂꯧ ꯇꯥꯕ꯭ꯔꯣ ꯇꯥꯏꯌꯦ ꯇꯥꯕ꯭ꯔꯣꯅ ꯇꯧꯕꯗꯣ ꯑꯗꯨ ꯇꯥ ꯑꯗꯨꯅꯤ ꯑꯗꯨ ꯇꯥꯒꯦ ꯈꯤꯇꯪꯉꯥꯏ ꯀꯩꯗꯧꯔꯝꯃꯤꯅꯣ
ꯊꯥꯏꯅꯒꯤ ꯆꯥꯛ ꯆꯥꯕ ꯇꯣꯛꯂꯦ
ꯌꯥꯃꯒꯟꯒꯟ ꯆꯑ ꯑꯗꯨ ꯌꯥꯃꯒꯟꯒꯟ ꯆꯑ
ꯑꯩꯈꯣꯏꯗ ꯑꯃꯨꯛ ꯏꯚꯤꯅꯤꯡ ꯏꯁꯅꯦꯦꯛ ꯇꯧ
ꯎꯝ
ꯍꯥꯄꯩꯗꯤ ꯀꯩꯅꯣꯣꯏ ꯌꯥꯝ ꯀꯩꯅꯣ ꯇꯧ ꯆꯥꯗ꯭ꯔꯦ ꯃꯦꯝꯄꯥꯛꯅ
ꯎꯝ
ꯑꯗꯒꯤ ꯅꯨꯡꯗꯥꯡ ꯍꯥꯏꯗꯤ
ꯍꯥꯏꯗꯤ ꯉꯟꯅ ꯆꯥꯏ ꯍꯥꯏꯔꯥ꯫
ꯑꯥ ꯇꯤꯠ ꯆꯥꯕ ꯍꯥꯏꯗꯣ ꯑꯩ ꯆꯥꯕꯁꯨ ꯌꯥꯎꯋꯦ ꯆꯥꯗꯕꯁꯨ ꯌꯥꯎꯋꯦꯕꯀꯣ꯫
ꯑꯥ ꯑꯥ꯫
ꯆꯥꯛ ꯂꯥꯝꯕ ꯅꯨꯃꯤꯠꯇꯅ ꯆꯥꯃ ꯀꯩꯝ ꯊꯛꯑꯦ꯫ ꯆꯥ ꯍꯥꯏꯁꯦ ꯃꯦꯆꯤꯟꯒꯤ ꯆꯥꯅꯤꯗ ꯅꯦꯁꯀꯦꯞꯀꯤ ꯆꯥꯗꯣ꯫
ꯑꯣ ꯑꯣ ꯑꯗꯨꯏꯗꫭ ꯍꯥꯎꯕꯨ ꯍꯥꯎꯅꯤ ꯃꯅꯝ ꯅꯨꯡꯁꯤꯔꯒ꯫
ꯑꯗꯣ ꯀꯣꯐꯤ ꯊꯛꯅꯤꯡꯑꯒꯅ ꯊꯛꯄ ꯅꯠꯇ꯭ꯔꯒꯅ ꯆꯥ ꯊꯛꯅꯤꯡ ꯊꯛꯑꯦ ꯑꯗꯨꯒꯤ ꯊꯥꯛꯅꯤꯡꯗ꯭ꯔꯒꯅ ꯊꯛꯇ꯭ꯔꯦ ꯑꯗꯨꯗꯨꯒ ꯆꯥꯛꯁꯦ ꯑꯗꯩ ꯑꯩꯈꯣꯏꯒꯤꯗꯤ ꯑꯣ ꯄꯨꯡ ꯅꯤꯄꯥꯜ ꯐꯥꯎꯨꯒꯤ ꯅꯠꯇ꯭ꯔꯒꯅ ꯅꯤꯄꯥꯜ ꯃꯈꯥꯏ ꯐꯥꯎ ꯃꯅꯨꯡꯁꯤꯗ ꯑꯗꯨꯝ ꯆꯥꯅꯕ ꯇꯧꯋꯦꯕ
ꯎꯝ ꯎꯝ
ꯑꯗꯨ ꯍꯥꯏꯗꯤ ꯗꯨꯀꯥꯟ ꯀꯩ ꯀꯩ ꯐꯝꯃꯅꯤꯅꯀꯣ ꯑꯗꯨ ꯆꯥꯔꯤꯕ ꯗꯨꯀꯥꯟ ꯑꯃ ꯐꯝꯃꯅꯤ
ꯆꯨꯝꯃꯤꯅꯦ ꯅꯪꯅ ꯅꯪꯅ ꯃꯦꯆꯤꯟꯅꯟꯅ ꯍꯥꯏꯔꯤꯁꯤꯅꯗꯤ ꯅꯣꯏ ꯗꯨꯀꯥꯟꯗ ꯂꯩꯕꯩꯅꯤꯅꯦ
ꯑ ꯑꯃꯅꯦ ꯗꯨꯀꯥꯟꯒꯤ ꯃꯆꯤꯟꯅ ꯆꯥꯒꯦ
ꯗꯨꯀꯥꯟ ꯃꯦꯆꯤꯟ ꯑꯗꯨ ꯑꯗꯨꯒꯤꯗꯣ ꯀꯩꯅꯣꯝ ꯍꯪꯉꯤꯅꯦ ꯗꯨꯀꯥꯟ ꯃꯦꯆꯤꯟꯒꯤꯗꯨꯗꯅꯦ ꯅ ꯃꯣꯏꯒꯤ ꯔꯤꯐꯤꯂꯔꯒꯨꯝꯕ ꯊꯣꯛꯏꯗꯅ ꯄꯥꯎꯗꯔꯒꯨꯝꯕ ꯍꯥꯞꯇꯣꯏꯅꯤꯗꯅ ꯑꯗꯨꯒꯤ ꯄꯥꯎꯗꯔꯗꯣ ꯑ ꯀꯌꯥꯃꯨꯛꯀ ꯁꯔꯞ ꯇꯧ ꯑ ꯀꯣꯟꯅꯒꯦ ꯍꯥꯏꯗꯤ ꯁꯔꯞ ꯃꯁꯤꯡꯗꯣ꯫ ꯒ꯭ꯂꯥꯁ ꯀꯌꯥ ꯊꯣꯛꯀꯦꯕ ꯅꯦꯁꯀꯦꯐꯦꯒꯤ ꯃꯆꯥ ꯃꯆꯥꯗꯣ꯫
ꯑꯩꯈꯣꯏꯅ ꯑꯃꯨꯛ ꯕꯣꯛꯁ ꯑꫭꯏꯅ ꯃꯣꯏ ꯃꯅꯨꯡꯗ ꯍꯥꯞꯄꯤꯕꯀꯣ꯫
ꯑꯥ ꯑꯥ꯫
ꯑꯗꯨꯗ ꯑꯃꯣꯔꯣꯛ ꯑꯗꯨꯗ ꯄꯤꯛꯊꯟꯅ ꯍꯥꯞꯄꯗ ꯑꯗꯨꯝ ꯀ꯭ꯂꯥꯁ ꯑꯥ ꯃꯣꯏ ꯏꯁꯤꯡꯁꯨ ꯌꯥꯎꯗꫭꯏꯅꯤꯅꯀꯣ ꯑꯗꯨꯝ ꯑꯃ ꯍꯥꯞꯄꯗ ꯑꯗꯨꯝ ꯌꯥꯝꯃꯕꯗ ꯒ ꯒ꯭ꯂꯥꯁ ꯆꯥꯝꯃꯃꯨꯛꯇꯤ ꯍꯩ ꯌꯥꯏ꯫
ꯎ ꯑꯗꯨꯗꯤ ꯌꯥꯝꯃꯤꯅꯦ ꯃ ꯃꯍꯥꯎꯗꯤ ꯀꯃꯥꯏꯅ ꯇꯧꯒꯦ꯫
ꯃꯍꯥꯎꯁꯤꯗꯤ ꯃꯔꯥꯏꯅ ꯑꯗꯨꯒꯤ ꯃꯦꯆꯤꯟꯗ ꯁꯦꯝꯕ ꯌꯥꯏꯑꯕꯀꯣ꯫
ꯎꯝ ꯎꯝ꯫
ꯀꯔꯤ ꯍꯥꯏꯗꯤ ꯊꯨꯝꯃꯟꯒꯦ ꯈꯔ ꯆꯝꯃꯟꯒꯦ ꯍꯥꯏꯁꯤ ꯑꯗꯨꯝ ꯃꯣꯏ ꯂꯩꯈꯠ ꯂꯩꯊ ꯂꯣ ꯌꯥꯏꯑꯦꯕ꯫ ꯍꯥꯏꯗꯤ ꯈꯔ ꯊꯨꯝꯟ ꯈꯔ ꯊꯨꯝꯃꯟꯕꯁꯤꯅ ꯑꯃꯨꯛ ꯁꯪꯒꯣꯝ ꯀꯩꯅꯣꯗꯣ ꯈꯔ ꯆꯪꯗꯣꯏꯅꯦꯕ꯫ ꯈꯪꯕ꯭ꯔ ꯑꯥ ꯍꯥꯏꯗꯤ ꯃꯥꯒꯤ ꯍꯥꯞꯈꯤꯕ ꯆꯥꯗꯨꯒꯤ ꯅꯠꯇ꯭ꯔꯒ ꯀꯣꯐꯤꯗꯨꯒꯤꯀꯣ꯫ ꯀꯣꯐꯤ ꯈ ꯌꯥꯒꯟꯒꯦ ꯍꯥꯏꯔꯗꯨꯒ ꯂꯩꯈꯠꯄꯗꯣ ꯑꯗꯨꯅ ꯃꯥꯒꯤ ꯍꯥ ꯍꯥꯞꯄꯤꯕ ꯀꯩꯅꯣꯗꯣ ꯁꯪꯒꯣꯝ ꯗ꯭ꯔ ꯀꯣꯐꯤꯗꯣ꯫
ꯑ ꯑꯥ꯫
ꯑꯗꯨꯗꯣ ꯈꯔ ꯍꯥꯏꯗꯤ ꯃꯣꯏꯒꯤ ꯀꯝꯄꯣꯖꯤꯁꯟꯗꯣ ꯈꯔ ꯌꯥꯝ ꯁꯦꯟꯍꯟꯕ ꯍꯥꯏꯇꯥꯔꯦꯗ꯫
ꯑꯣ ꯑꯗꯨꯗꯤ ꯇꯧꯗꯣꯏꯁ ꯁꯨꯃꯥꯏꯅꯅꯦꯕ ꯅꯠꯇ꯭ꯔꯥ ꯍꯥꯏꯗꯤ ꯁꯦꯛꯁꯟ ꯑꯃꯅ ꯀꯣꯐꯤ ꯑꯃ ꯍꯥꯞꯄꯅꯤ ꯁꯦꯛꯁꯟ ꯑꯃꯅ ꯁꯪꯒꯣꯝ ꯑꯃ ꯍꯥꯞꯄꯗꯣꯏꯅꯦꯕ꯫
ꯑ ꯑꯗ ꯑꯃꯅ ꯒ꯭ꯔꯤꯟ ꯒ꯭ꯔꯤꯟ ꯇꯤꯒꯤ ꯍꯥꯞꯄꯁꯨ ꯌꯥꯏ꯫
ꯑ ꯒ꯭ꯔꯤꯟ ꯇꯤ ꯑꯃ ꯂꯩꯔꯅꯤ ꯑꯗꯨꯗ ꯅꯪꯅꯥ ꯔꯦꯠ ꯇꯤꯒꯤ ꯁꯦꯝꯃꯛꯄ ꯅꯠꯇ꯭ꯔꯒ ꯒ꯭ꯔꯤꯟ ꯇꯤꯒꯤ ꯁꯦꯝꯃꯛꯄ ꯅꯠꯇ꯭ꯔꯒꯅ ꯁꯪꯒꯣꯝ ꯌꯥꯎꯕꯤ ꯁ ꯆꯥꯅ ꯁꯦꯝꯃꯛꯄꯗꯨꯗ ꯃꯦꯆꯤꯟꯗꯨꯅ ꯃꯥꯒꯤ ꯀꯝꯄꯣꯖꯤꯁꯟꯗꯨ ꯃꯥꯒꯤ ꯆꯥꯡ ꯑꯝꯗ ꯃꯁꯥꯅ ꯇꯧꯔꯒ ꯌꯥꯟꯖꯔꯒ ꯑꯗꯨꯝ ꯁꯦꯝꯃꯛꯀꯗꯣꯏꯅꯦꯕ ꯅꯠꯇ꯭ꯔꯥ꯫
ꯑ ꯑꯩꯈꯣꯏꯅ ꯁꯦꯠ ꯇꯧ ꯊꯝꯗꯨꯏꯅꯦꯕ꯫ ꯈꯪꯕ꯭ꯔꯥ ꯑꯍꯥꯟꯕꯗ ꯍꯥꯏꯗꯤ ꯈꯔ ꯊꯨꯝꯍꯟꯒꯦ ꯈꯔ ꯆꯝꯍꯟꯒꯦ ꯍꯥꯏꯁꯦ ꯑꯗꯨꯝ ꯃꯦꯆꯤꯟꯗꯨꯗ ꯁꯦꯠꯇꯧ ꯌꯥꯏꯑꯦꯕ ꯍꯥꯟꯅ ꯆꯥꯁꯦ ꯍꯩꯗ꯭ꯔꯤꯀꯥꯟꯗ꯫ ꯍꯥꯟꯅ ꯁꯦꯠ ꯁꯦꯠ ꯁꯦꯠ ꯇꯧꯔ ꯊꯝꯈ꯭ꯔꯅꯦꯕ ꯑꯗꯨꯃꯥꯏꯅ ꯑꯩꯈꯣꯏꯒꯤ ꯁꯔꯥꯎꯟꯗꯤꯡ ꯁꯤ ꯂꯩꯕ ꯃꯤꯁꯦ ꯑꯅꯝꯕꯅ ꯆꯥꯁꯦ ꯁꯪꯒꯣꯝ ꯍꯥꯏꯗꯤ ꯌꯥꯎꯕꯅ ꯊꯛꯄ꯭ꯔꯥ ꯅꯠꯇ꯭ꯔꯒꯅ ꯆꯝꯅ ꯊꯛꯄ꯭ꯔꯗꯤ ꯌꯦꯡꯑꯅꯤ꯫ ꯆꯝꯅ ꯊꯛꯑꯦ ꯍꯥꯏꯔꯅ ꯑꯆꯝꯕꯩ ꯁꯦꯝꯗꯣꯏꯅꯦꯕ ꯍꯥꯏꯗꯤ ꯈꯔ ꯍꯟꯊꯍꯜꯂꯒ꯫ ꯈꯥ ꯊꯨꯝꯕ ꯊꯛꯄꯗꯨꯅ ꯈꯤꯇꯪ ꯃꯥꯏ ꯍꯥꯞꯇꯨꯅꯦ ꯍꯥꯏꯗꯤ ꯆꯥꯁꯦ ꯍꯥꯎꯔꯤ ꯃꯤ ꯊꯛꯄ ꯂꯥꯛꯇꯨꯅꯦ ꯍꯥꯎꯇꯗꯤ ꯂꯥꯛꯑꯣꯏꯇꫭꯏꯅꯦꯕ꯫
ꯃꯥꯅꯦ ꯃꯥꯅꯦ ꯑꯗꯣ ꯍꯥꯎꯇꯕ ꯍꯥꯏꯔꯒꯁꯨ ꯁꯨꯃꯥꯏꯅ ꯇꯧꯁꯨ ꯂꯩꯅꯦ ꯅꯍꯥꯟꯋꯥꯏ ꯇꯧꯕꯅꯤꯅꯦ ꯑꯁ ꯃꯤꯒꯤꯗ ꯆꯥ ꯊꯛꯄ ꯈꯪꯕ꯭ꯔꯥ ꯑꯗꯩꯗꯤ ꯁꯪꯒꯣꯝ ꯌꯥꯎꯕ ꯆꯥꯗꯨꯅꯦ ꯄꯨꯊꯣꯔꯛꯑꯦ ꯑꯗꯨꯒ ꯀꯩ ꯃꯥꯜꯂꯤ ꯈꯪꯕ꯭ꯔꯥ ꯍꯥꯏꯗꯤ ꯏꯁꯤꯡꯗ ꯏꯁꯤꯡ ꯉꯥꯛ ꯉꯥꯏꯈ꯭ꯔꯕꯗꯣ ꯃꯍꯥꯎꯗ ꯊꯨꯝꯕꯩ ꯁꯔꯨꯛ ꯑꯝꯇ ꯌꯥꯎꯗ꯭ꯔꯗꯣ ꯃꯆꯨ ꯃꯆꯨꯗꯨꯅ ꯑꯩ ꯆꯥ ꯃꯆꯨꯗꯤ ꯑꯣꯏꯔꯒꯅꯦ ꯃꯍꯥꯎꯗꯨꯅ ꯏꯁꯤꯡꯉꯣꯏ ꯀꯩ ꯑꯣꯏ ꯇꯧꯔꯕ ꯑꯗꯨꯒ ꯅꯪ ꯃꯁꯛ ꯇꯨꯁꯨ ꯑꯝꯇ ꯌꯥꯎꯗ꯭ꯔꯕ ꯑꯗꯨꯒꯤ ꯅꯅꯥꯍꯣ ꯃꯤ ꯀꯅꯥꯝ ꯊꯛꯅꯗꯕꯅꯤꯅꯦ
ꯀꯌꯥꯝ ꯇꯧꯕꯅꯤ
ꯑꯣ ꯑꯗꯣ ꯕꯦꯔꯥꯅꯤ ꯃꯣꯏꯁꯨ
ꯑꯗꯨ ꯃꯣꯏꯒꯤ ꯗꯥꯏꯔꯦꯛ ꯅꯣꯏ ꯑꯗꯨꯃꯥꯏꯅ ꯇꯧꯕ ꯃꯣꯏ ꯇꯣꯉꯥꯟꯅ ꯁꯨꯒꯔꯒꯤꯒꯨꯝ ꯂꯩꯕꯗꯣ ꯈꯪꯕ꯭ꯔꯥ ꯀꯩꯅꯣꯒ ꯉ ꯍꯥꯏꯒꯤ ꯀꯦꯆꯞ ꯃꯥꯟꯕꯒꯤ ꯇꯥꯏꯞꯇ ꯑꯃ ꯂꯩꯕꯗꯣ ꯁꯨꯒꯔ ꯃꯆꯦꯁꯦ ꯍꯥꯟꯕꯗꯣ
ꯑꯣ ꯑꯣ ꯒ꯭ꯌꯥꯟ ꯇꯥꯢ ꯒ꯭꯭ꯌꯥꯟ ꯇꯥꯏ ꯀꯩꯅꯣꯒꯤꯗꯣ ꯂꯨꯄꯥ ꯑꯍꯣꯏ ꯑꯍꯣꯏ ꯂꯩꯕ ꯂꯩ ꯑꯗꯨ ꯁꯦꯒꯥꯏꯔꯒ ꯄꯦꯄꯔꯗ ꯇꯧꯕꯤꯗꯣ
ꯑꯗꯨꯗ ꯍꯥꯞꯀꯗꯕꯅꯦꯕ ꯍꯥꯏꯗꯤ ꯆꯤꯅꯤ ꯄꯥꯝꯕ ꯃꯤꯅ ꯍꯥꯞꯆꯔꯦ ꯄꯥꯝꯗꯕ ꯃꯤꯅ ꯍꯥꯞꯇꯕꯤꯗ ꯑꯃ ꯑꯦꯛꯁꯇ꯭ꯔꯥ ꯑꯃ ꯍꯥꯞꯀꯗꯕꯅꯦꯕ
ꯑ ꯑꯥ
ꯍꯥꯏꯗꯤ ꯑꯩꯈꯣꯏ ꯀꯦꯆꯞꯀꯤ ꯇꯥꯏꯞꯇ ꯑꯃ ꯂꯩꯕꯅꯦꯕ ꯍꯥꯟꯕ ꯑꯃ ꯆꯤꯅꯤ
ꯎꯝ ꯎꯝ ꯎꯝ ꯑꯗꯨ ꯍꯥꯏꯔꯒ ꯁꯪꯒꯣꯝ ꯁꯪꯒꯣꯝꯒꯤꯅ ꯑꯗꯨꯝ ꯍꯥꯏꯅꯤ ꯍꯥꯏꯅꯤ
ꯑꯩ ꯁꯪꯒꯣꯝꯒꯤꯗ ꯑꯗꯨꯃꯥꯏꯅ ꯍꯥꯞꯅꯗꯦ ꯍꯥꯞꯅꯕꯅꯦꯕ
ꯎꯝ ꯎꯝ
ꯑꯗꯨꯒ ꯍꯥꯏꯗꯤ ꯑꯄꯥꯝꯕ ꯃꯤꯗꯨꯅ ꯆꯥꯔꯦ ꯄꯥꯝꯗꯕ ꯃꯤꯗꯨꯅ ꯇꯣꯛꯇꯅꯦ
ꯎꯝ ꯎꯝ
ꯁꯝꯅ ꯍꯥꯏꯔꯕꯗ ꯑꯩꯈꯣꯏꯒꯤ ꯍꯣꯇꯦꯜ ꯔꯦꯁꯇꯨꯔꯦꯟ ꯆꯥꯕ ꯀꯥꯟꯗꯒ ꯑꯦꯛꯁꯇ꯭ꯔꯥ ꯑꯣꯏꯅꯒ ꯃꯣꯔꯣꯛ ꯀꯩꯀ ꯊꯝꯗ꯭ꯔꯣ ꯑꯗꯒꯤ ꯇꯤꯜꯍꯧ ꯀꯩꯀꯩꯗꯒꯤ ꯊꯨꯝ ꯑꯥ ꯍꯥꯏꯗꯤ ꯃꯣꯃꯣ ꯆꯥꯕ ꯃꯗ ꯊꯝꯗ꯭ꯔꯥ ꯑꯗꯨꯗꯨꯗ ꯑꯩꯈꯣꯏꯒꯤ ꯍꯥꯏꯗꯤ
ꯁꯗ ꯄꯔꯥꯊꯥ ꯆꯥꯔꯦ ꯈꯜꯂꯁꯤꯅꯦ ꯁꯥꯛ ꯆꯥꯅꯤꯡꯕꯅ ꯆꯥꯔꯅꯤ ꯑꯗꯨꯒꯅ ꯄꯥꯎ ꯊꯥꯔꯗꯁꯨ ꯑꯃꯨꯛ ꯁꯣꯁꯇꯣ ꯍꯥꯞꯅꯔ ꯆꯥꯏꯗꯅ
ꯎꯝ ꯎꯝ
ꯑꯦꯛꯁꯇ꯭ꯔꯥ ꯑꯣꯏꯅ ꯍꯥꯏꯗꯤ ꯁꯥꯛ ꯇꯨꯇꯪ ꯆꯥꯅꯤ ꯍꯥꯏꯕ ꯂꯩꯇꯦꯗꯅ ꯑꯗꯨꯃꯥꯏꯅ ꯆꯤ ꯁ ꯊꯨꯝꯕ ꯃꯤ ꯍꯥꯏꯗꯤ ꯗꯥꯏꯕꯦꯇꯤꯁꯀꯨꯝꯕ ꯂꯩꯕ ꯃꯤꯗꯨꯅ ꯑꯃꯨꯛ ꯑꯊꯨꯝ ꯈ ꯆꯥꯅꯤꯡꯗ꯭ꯔꯒꯅ ꯑꯗꯨꯃꯥꯏꯅ ꯇꯧꯕꯒꯤ ꯃꯑꯣꯡ ꯇꯧꯅꯩꯅꯦꯕ
ꯎꯝ ꯎꯝ
ꯍꯥꯏꯗꯤ ꯃꯥꯏꯅ ꯇꯧꯋꯦꯕ ꯑꯍꯥꯟꯕ ꯔꯦꯁꯇꯨꯔꯦꯟꯒꯨꯝꯕꯗꯧ ꯂꯩꯁꯦ ꯑꯗꯨꯅꯣꯏ ꯃꯣꯏꯗꯣ ꯆꯝꯅ ꯄꯤꯔꯛꯏꯗ ꯃꯣꯏꯗꯣ ꯀꯥꯎꯕ ꯑꯃ ꯅꯠꯇ꯭ꯔꯒꯅ ꯃꯣꯏꯅ ꯅꯦꯒ꯭ꯂꯦꯛ ꯇꯧꯕ ꯑꯃ
ꯑ
ꯍꯥꯏꯗꯤ ꯑꯗꯨꯃꯥꯏꯅ ꯇꯧꯗꯤ ꯃꯤꯗꯣ ꯍꯥꯏꯗꯤ ꯀꯁꯇꯃꯔꯗꯣ ꯃꯊꯪ ꯂꯥꯛꯑꯔꯣꯏꯕ
ꯃꯥꯅꯦ ꯑꯗꯨ ꯑꯗꯨ ꯂꯥꯛꯇꯕ ꯍꯥꯏꯔꯒ ꯉꯥꯏꯀꯣ ꯅꯣꯏ ꯅꯣꯏꯗ ꯃꯤ ꯀꯌꯥ ꯃꯤꯗꯣ ꯅ ꯀꯩꯅꯣꯒꯨꯝꯕꯗꯤ ꯃꯤꯗꯤ ꯐꯖꯅ ꯑꯗꯨꯝ ꯄꯨꯟꯕ꯭ꯔꯥ ꯑꯗꯨꯒꯤ ꯊꯛ ꯂꯥꯛꯄ ꯈꯣꯠꯄꯒꯤꯅꯦ
ꯃꯤꯔꯣ ꯑꯩꯈꯣꯏꯗꯤ ꯀꯥꯏ ꯍꯟꯅꯨ ꯍꯟꯅ ꯂꯣꯏꯊꯛꯑꯦꯗ
ꯑꯣ
ꯍꯥꯏꯗꯤ ꯃꯌꯨꯝ ꯌꯨꯝꯗꯣ ꯊꯕꯛ ꯁꯨꯔꯅꯦ ꯑꯩꯈꯣꯏ ꯁꯤꯗ ꯑꯃꯨꯛ ꯊꯛꯄꯥ ꯑꯗꯨꯝꯕꯩ ꯌꯦꯟ ꯊꯛꯄꯁꯨ ꯌꯥꯎꯏꯀꯣ ꯑꯍꯟ
ꯑꯥ ꯑꯥ ꯎꯝ ꯑꯗꯨꯝ ꯅꯨꯡꯉꯥꯏꯕꯣꯏ ꯀꯩꯕꯣꯏ ꯄꯣꯊꯥ ꯄꯣꯠ ꯊꯥꯕꯗꯨꯅꯦꯕ ꯅꯠꯇ꯭ꯔꯥ ꯃꯌꯥꯝ ꯄꯨꯜꯂꯒ ꯑꯗꯨꯃꯥꯏꯅ ꯇꯧꯔꯒ ꯊꯛꯄꯗꯣ
ꯍꯥꯏꯗꯤ ꯗꯨꯒꯥꯁꯦ ꯂꯥꯛꯑꯅꯤ ꯑꯗꯨꯒ ꯍꯥꯏꯗꯤ ꯊꯕꯛꯀꯤꯁꯥꯏ ꯍꯤꯡꯒꯣꯜ ꯁꯨꯔꯨꯕ ꯈꯣꯠꯂꯨꯕ ꯇꯧꯕꯗ ꯌꯨꯝꯗ ꯆꯥꯜꯂꯨꯕꯅ ꯐꯔꯛ ꯇꯥꯕꯗꯣ ꯍꯥꯏꯗꯤ ꯍꯣꯇꯦꯜꯅꯤ ꯀꯩꯁꯨ ꯑꯃꯨꯛ ꯆꯠꯄꯗꯨꯣ ꯈꯔ ꯇꯥꯏꯗꯅ ꯑꯗꯨꯗꯒꯤ ꯁꯤꯗꯩ
ꯎꯝ
ꯆ ꯑꯗꯨꯝ ꯂꯧꯔꯒ ꯑꯆꯥꯄꯣꯠꯇꯨ ꯇꯧꯔꯒ ꯆꯥꯕ ꯑꯃ ꯑꯗꯨꯃꯥꯏꯅ ꯇꯧꯋꯦꯕ ꯑꯍꯟꯁꯤꯡꯒꯣꯏ ꯊꯥꯏꯑꯦ ꯑꯉꯥꯡꯇ ꯅ ꯑ ꯑꯉꯥꯡ ꯈꯔ ꯒ꯭ꯔꯨꯞ ꯂꯥꯛꯑꯅꯤ ꯀꯣꯄꯤ ꯊꯛꯀꯦ ꯍꯥꯏꯔꯛꯑꯅꯤ ꯄꯤꯔꯅꯤ ꯑ ꯀꯩꯀꯩ ꯈꯔ ꯌꯥꯎꯅꯔꯅꯤ ꯑꯗꯨ ꯑꯗꯨꯒꯨꯝꯕ ꯈꯔ ꯇꯧꯅ ꯑꯗꯨꯗꯒꯤ ꯑꯍꯟꯒꯨꯝꯕ ꯑꯗꯨꯝ ꯊꯛꯑꯦ ꯍꯥꯏꯗꯤ ꯑꯍꯟ ꯌꯦꯟ ꯅꯨꯡꯊꯤꯟꯁꯤꯗꯤ ꯑꯌꯥꯝ ꯍꯣꯇꯦꯟ ꯁ꯭ꯋꯥꯏꯒꯤ ꯑꯌꯥꯝꯕꯅ ꯁꯣꯝꯗꯕꯨꯗꯤ ꯂꯩꯌꯦꯕꯀꯣ ꯇꯨꯀꯥꯟ ꯑꯈꯣꯏꯖꯤꯅꯦ ꯈꯔ ꯈꯨꯟꯁꯤ ꯃꯆꯤꯟ ꯃꯌꯥꯏ ꯑꯣꯏꯌꯦꯕ ꯑꯩꯈꯣꯏ ꯌꯨꯝꯁꯤꯅ
ꯑꯣ ꯍꯥꯏꯗꯤ ꯑꯣ ꯍꯥꯏꯗꯤ ꯃꯆꯤꯟ ꯑꯣ ꯅ ꯍꯥꯏꯁꯦ ꯃꯤ
ꯃꯌꯥꯏ ꯑꯥ ꯀꯩꯊꯦꯟꯒꯤ ꯀꯩꯑꯣ ꯃꯄꯥ ꯆꯥꯕ ꯑꯣꯏꯗꯣꯏꯅꯦꯕ ꯑꯗꯨꯗꯨꯅ ꯍꯦ ꯑꯃ ꯊꯣꯛꯂꯛꯑꯗꯤ ꯑꯃ ꯊꯣꯛꯂꯛꯑꯗꯤ ꯌꯥꯔꯦ ꯐꯪ ꯍꯥꯏꯗꯤ ꯏꯅꯛ ꯅꯛꯄꯗꯣ ꯑꯣꯏꯕ
ꯎꯝ ꯎꯝ
ꯁꯣꯝꯗ ꯂꯥꯞꯅ ꯆꯪꯍꯟꯗ꯭ꯔꯦꯗꯅ ꯑꯩꯈꯣꯏ ꯁ꯭ꯋꯥꯏ ꯑꯦꯔꯤꯌꯥꯒꯤꯗꯤ ꯑꯩꯈꯣꯏꯅ ꯑꯗꯨꯝ ꯈꯔ ꯃꯄꯥ ꯆꯥꯕ ꯑꯣꯏꯌꯦꯕꯀꯣ ꯑꯗꯨ ꯂꯥꯛꯑꯒ ꯆꯥ ꯊꯥꯑꯅꯤ ꯆꯥꯄꯣꯠ ꯑꯃ ꯆꯥꯔꯅꯤ ꯑꯗꯨꯃꯥꯏꯅ ꯇꯧꯔꯅꯤ
ꯀꯩꯅꯣꯒꯗꯤ ꯀꯃꯥꯏꯅ ꯇꯧꯒꯦ ꯍꯥꯏꯗꯤ ꯅꯪ ꯉꯁꯥꯏ ꯍꯥꯞꯄꯤꯕ ꯄꯥꯎꯗꯔꯗꯣ
ꯎꯝ
ꯑꯗꯨꯒꯤꯗꯨ ꯀꯌꯥꯃꯨꯛ ꯀꯌꯥꯃꯨꯛꯀ ꯂꯩ ꯃꯃꯟꯒꯗꯤ
ꯈꯔꯥ ꯑꯇꯩꯗꯤ ꯄꯥꯎꯗꯔꯗꯨ ꯂꯨꯄꯥ ꯊꯥꯕꯗꯗꯤ ꯂꯨꯄꯥ ꯐꯣꯔ ꯍꯟꯗ꯭ꯔꯦꯠꯁ ꯀꯌꯥ ꯁꯝꯊꯤꯡ ꯈꯔ ꯂꯩꯕꯅꯦ
ꯑꯥ ꯑꯥ
ꯑꯗꯨ ꯃꯣꯏꯅ ꯁꯤꯗ ꯁꯥꯕ ꯂꯨꯄꯥ ꯆꯥꯍꯨꯝꯒ ꯌꯥꯡꯈꯩꯔꯥ ꯆꯍꯨꯝ ꯀꯨꯜꯂꯥ ꯁꯥꯕꯅꯦ
ꯑꯣ ꯑꯗꯨꯏ ꯇꯥꯥꯔꯒꯗꯤ ꯑꯗꯨꯃꯥꯏ ꯁꯥ ꯇꯥꯔꯒꯗꯤ ꯅꯪ ꯍꯥꯏꯁꯦ ꯆꯥꯝꯃꯨꯛ ꯊꯣꯛꯑꯦꯅ ꯍꯥꯏꯔꯁꯦꯕ ꯆꯥꯝꯃꯃꯨꯛꯁꯤꯗ ꯆꯥꯝꯃ ꯍꯥꯏꯕꯁꯤꯗ ꯃꯁꯤꯡꯅꯦꯕꯀꯣ ꯆꯥꯝꯃꯁꯦ ꯑꯃꯃꯣꯝꯗ ꯂꯨꯄꯥꯁꯦ ꯀꯨꯟ ꯄꯤꯔꯥ
ꯀꯣꯐꯤꯅ ꯀꯨꯟ ꯆꯥꯅ ꯇꯔꯥ ꯄꯤꯌꯦ
ꯑꯣ ꯀꯣꯐꯤꯒꯤ ꯅꯠꯇ꯭ꯔꯣ ꯍꯧꯖꯤꯛꯀꯤ ꯂꯨꯄꯥ ꯀꯩꯅꯣꯁꯦ ꯊ꯭ꯔꯤ ꯍꯟꯗ꯭ꯔꯦꯠꯀ ꯈꯔꯗꯣ ꯑꯅꯤꯃꯛꯀꯤꯔꯣ ꯆꯥꯁꯨ
ꯑ ꯑꯅꯤꯃꯛꯛꯀꯤ ꯆꯞ ꯃꯥꯟꯅ ꯄꯤꯌꯦ ꯃꯣꯏꯅ ꯑꯩꯈꯣꯏꯗ ꯑꯩꯈꯣꯏꯅ ꯑꯃꯃꯛ ꯀꯣꯐ ꯐꯤꯗ ꯀꯩꯅꯣꯒꯤꯅ ꯃꯥꯒꯤ ꯀꯩꯅꯣ ꯇꯧꯕꯗꯣ ꯍꯥꯏꯗꯤ ꯅꯪꯕꯒꯤ ꯁꯔꯨꯛ ꯀꯀꯩꯗꯣ ꯀꯣꯐꯤꯅ ꯑꯃꯨꯛ ꯍꯦꯜꯍꯜꯂꯦꯕ ꯍꯥꯏꯗꯤ ꯀꯣꯐꯤꯗꯨ ꯍꯥꯎꯅꯉꯥꯏꯀꯣ ꯈꯤꯇꯪ ꯌꯥꯝꯃꯗꯤ ꯀꯣꯐꯤꯗꯣ ꯑꯗꯨꯗꯒꯤ ꯃꯃꯟꯗ ꯃꯥꯅ ꯋꯥꯡꯕ ꯑꯁꯣꯝ ꯆꯥꯒꯤꯗꯨꯅ ꯆꯥꯒꯤꯗꯨꯅ ꯃꯥꯏ ꯀꯩꯅꯣꯗꯣ ꯑꯗꯨꯝ ꯃꯁꯥꯏꯀ ꯊꯨꯊꯨ ꯊꯨꯝꯖꯩꯗꯅ
ꯎꯝ ꯎꯝ
ꯀꯩꯅꯣꯗꯣ ꯗꯦꯟꯁꯤꯇꯤꯗ ꯍꯟꯊꯍꯟꯕ ꯁꯣꯝꯅꯤꯅ ꯑꯃꯨꯛ ꯀꯣꯐꯤ ꯑꯃꯨꯛ ꯆꯔꯥ ꯆꯔꯥ ꯇꯧ ꯍꯧꯇꯕꯅꯦꯕ
ꯎꯝ ꯎꯝ ꯑꯗꯨꯅꯦ ꯑꯩꯁꯦ ꯆꯔꯥ ꯆꯔꯥ ꯇꯧꯕꯗ ꯃꯍꯥꯎꯗꯣꯒ ꯌꯥꯝ ꯊꯤꯟ ꯆꯝꯃꯒ ꯀꯩꯅꯣ ꯇꯧꯗ ꯆꯥꯏꯊꯣꯛꯅꯕꯗꯣ ꯖꯨꯍꯥꯎꯇꯨꯗ ꯀꯩꯇ ꯇꯧꯕꯖꯥꯠꯅꯤꯅ ꯑꯗꯨ ꯑꯣꯏ ꯇꯇꯥꯔꯒꯗꯤ ꯕꯤꯖꯤꯅꯦꯁꯀꯤ ꯑꯣꯏꯅꯗꯤ ꯌꯥꯝꯕꯨ ꯐꯕ ꯖꯥꯠꯅꯤꯅ ꯍꯥꯏꯗꯤ ꯃꯤꯁꯤꯡꯗꯣ ꯊꯛꯄ ꯐꯖꯅ ꯂꯥꯛꯇꯥꯥꯔꯒꯗꯤ ꯑꯦꯠꯂꯤꯁ ꯋꯥꯟ ꯀꯦꯐꯧꯇꯤ ꯑꯗꯨꯝ ꯄ꯭ꯔꯣꯐꯤꯠ ꯂꯩꯔꯝꯅꯤ ꯑꯃꯅ
ꯑꯗꯨꯣ ꯐꯪꯤ
ꯑꯗꯨꯅ ꯂꯥꯛꯏꯈꯩꯁꯦ ꯂꯥꯛꯄ ꯂꯥꯛꯑꯦꯅ ꯈꯜꯂꯦꯗ ꯂꯥꯛꯄ ꯂꯥꯛꯏꯈꯩ ꯑꯗꯨꯅ ꯄꯣꯠꯇꯣ ꯄ꯭ꯔꯣꯐꯤꯠ ꯇꯧ ꯀꯥꯟꯀꯤꯗꯦ ꯑꯦꯠꯂꯤꯁꯇꯤ ꯌꯧꯔꯝꯅꯤꯕ
ꯎꯝ ꯌꯧꯋꯦ ꯍꯥꯏꯗꯤ ꯐꯖꯅ ꯑꯃꯨꯛ ꯂꯥꯛꯑꯗꯤ ꯌꯧꯋꯦ ꯑꯗꯨꯅꯦ ꯃꯒꯤꯅꯦ ꯄꯥꯝꯃꯤꯁꯦ ꯍꯥꯎꯔꯒ ꯈꯔ ꯍꯣꯝꯇꯛ ꯇꯧꯕꯁꯤꯅꯦꯕꯥ
ꯃꯥꯅꯦ ꯃꯥꯅꯦ ꯃꯥꯅꯦ ꯃꯥꯅꯦ ꯀꯣꯐꯤꯁꯨ ꯋꯥꯔꯤꯁꯨ ꯌꯥꯝ ꯅꯨꯡꯉꯥꯏꯔꯤ ꯚꯥꯏ ꯇꯥꯕ꯭ꯔꯥ ꯉꯥꯏꯍꯥꯛ ꯂꯩꯔꯝ ꯀꯣꯜ ꯇꯧꯁꯤꯅꯦ ꯑꯗꯨꯏ
ꯑꯧ ꯇꯞꯄꯦ
ꯑꯥ ꯊꯝꯃꯦ ꯊꯝꯃꯦ
ꯎꯝ